ꯍꯜꯂꯣ
ꯑꯧ ꯗꯥꯌꯦ ꯗꯥꯌꯦ
ꯑ ꯀꯩꯗꯧꯔꯤ ꯏꯌꯥꯝꯕ ꯍꯧꯖꯤꯛꯀꯥꯟꯖꯦ ꯀꯩ ꯍꯣꯠꯅꯔꯤꯒꯦ
ꯂꯩꯔꯝꯕꯅꯦ ꯁꯨꯝ ꯐꯝꯃꯝꯕꯅꯦ ꯍꯥꯏꯇꯔꯦ
ꯎꯝ
ꯐꯝꯃꯝꯃꯤ ꯀꯩꯗꯧꯔꯝꯃꯤꯅꯣ ꯀꯩꯅꯣ ꯃꯋꯥ ꯃꯈꯣꯜꯖꯤꯕꯨ ꯁꯣꯁ ꯁꯣꯁ ꯌꯥꯝ ꯇꯧꯔꯤꯁꯤꯕꯣ ꯆꯥ
ꯎꯝ
ꯑꯩꯗꯤ ꯊꯕꯛ ꯃꯆꯥ ꯑꯃ ꯁꯨꯝ ꯇꯧꯔꯝꯕ ꯍꯥꯏꯇꯥꯔꯦꯀꯣ ꯑꯩꯈꯣꯏꯒꯤ ꯀꯧꯅꯥꯅ ꯑꯃ ꯂꯩꯗꯅ
ꯑꯣ
ꯑꯗꯨꯗꯣ ꯍꯨꯖꯤꯛ ꯈꯔ ꯐꯥꯜꯂꯒ ꯈꯔ ꯌꯥꯜꯂꯒ ꯃꯟꯊꯣꯛ ꯃꯟꯖꯤꯟ ꯈꯔ ꯇꯧ ꯂꯩꯔꯝꯕꯅꯦ ꯂꯩꯕꯕꯨꯗꯤ
ꯍꯣ ꯑꯣꯏꯅꯦ ꯏꯌꯥꯝꯕꯗꯤ ꯑꯗꯨꯝ ꯈꯔ ꯁꯥꯕ ꯈꯣꯠꯄ ꯑꯗꯨꯝ ꯍꯩꯕꯅꯤꯅ ꯏꯇꯩꯃ ꯍꯣꯏꯗꯤ ꯀꯩꯀꯩ ꯍꯣꯠꯅꯔꯤ ꯀ꯭ꯔꯤ ꯀꯃꯥꯏ ꯇꯧꯔꯤꯒꯦ
ꯑꯉꯥꯡ ꯃꯆꯥ ꯂꯩ ꯆꯦꯟꯕꯅꯤꯅ ꯑꯗꯨꯝ ꯀꯩꯁꯨꯗꯤ ꯊꯣꯏꯗꯣꯛꯄ ꯇꯧ ꯉꯝꯗ꯭ꯔꯦꯕ
ꯑꯝ ꯆꯥꯏ
ꯀꯔꯤꯝꯇ ꯇꯧꯗꯦ ꯍꯥꯏꯇꯥꯔꯦꯅꯦ ꯑꯉꯥꯡ ꯃꯆꯥ ꯁꯦꯅ ꯈꯣꯠꯇꯅ ꯂꯩꯔꯤ
ꯑꯦ ꯀꯩꯅꯣ ꯐꯤꯁꯥ ꯅꯨꯡꯁꯥ ꯑꯗꯨꯝ ꯇꯧꯗꯕ꯭ꯔꯥꯅꯦ ꯅꯍꯟꯃꯨꯛꯇꯤ ꯇꯧꯈꯤꯒꯨꯝ ꯇꯧ ꯇꯥꯏꯅꯦ ꯈꯔ
ꯑꯗꯣ ꯍꯥꯏꯗꯤ ꯃꯇꯝꯖꯦ ꯍꯥꯏꯗꯤ ꯑꯉꯥꯡ ꯂꯩꯕꯅꯤꯅ ꯑꯃꯨꯛ ꯑꯉꯥꯡꯗ ꯑꯃꯨꯛ ꯍꯣꯠꯅꯒꯤꯕ ꯍꯥꯏꯇꯥꯔꯦꯀꯣ
ꯎꯝ
ꯑꯗꯣ ꯍꯧꯖꯤꯛ ꯑꯗꯨꯝ ꯂꯩꯀꯥꯏꯗ ꯃꯗꯨꯝ ꯃꯌꯥꯝ ꯑꯃ ꯇꯧꯅꯩ ꯇꯧꯕꯨꯗꯤ ꯐꯁꯥ ꯂꯣꯟꯁꯥ ꯑꯗꯨꯗꯒꯤ ꯑꯗꯨꯝ ꯍꯤꯡꯕꯒꯤ ꯍꯥꯏ ꯅꯨꯄꯤꯁꯤꯡꯒꯤꯗꯤ ꯍꯥꯏꯗꯤ ꯊꯕꯛꯁꯦ ꯑꯇꯣꯞꯄꯁꯦ ꯌꯥꯝ ꯀꯟꯅ ꯂꯩꯇꯕꯅꯤꯅꯀꯣ
ꯑꯣ
ꯍꯥꯏꯗꯤ ꯑꯗꯨꯝ ꯍꯩꯗꯤ ꯏꯃꯨꯡꯒꯤ ꯍꯥꯎꯁ ꯋꯥꯏꯐꯇ ꯑꯣꯅ ꯑꯗꯨꯝ ꯑꯌꯥꯝꯕ ꯂꯩꯅꯕꯅꯤꯅ ꯁꯪꯕ ꯃꯇꯝꯗ ꯐꯤ ꯁꯥꯕ ꯈꯣꯠꯄ ꯑꯗꯨꯗꯒꯤ ꯑꯩ ꯍꯥꯏꯔꯤꯕ ꯀꯧꯅꯒꯤ ꯑꯩꯈꯣꯏꯒꯤ ꯗꯦꯀꯣꯔꯦꯇꯤꯞ ꯑꯥꯏꯇꯦꯝ ꯍꯥꯏꯇꯥꯔꯦꯅꯦ ꯑꯩꯈꯣꯏꯒꯤ ꯕꯦꯛꯀꯨꯝꯕ